ꯑꯁ ꯁꯨꯝ ꯇꯨꯝꯃꯝꯕꯅꯤꯅꯦ ꯅ ꯅꯨꯡꯉꯥꯏꯔꯤꯕꯣ
ꯅꯨꯡꯉꯥꯏꯔꯤꯅꯤ ꯉꯔꯥꯡ ꯕꯣꯟ ꯌꯦꯡꯗ꯭ꯔꯣ
ꯕꯣꯜ ꯌꯦꯡꯉꯦ ꯑꯉꯥꯡꯁꯦ ꯑꯁ ꯉꯔꯥꯡ ꯕꯣꯜ ꯌꯦꯡꯕꯩꯅꯤ ꯇꯨꯝꯅ ꯂꯩꯁꯦ
ꯅ ꯑꯩꯁ ꯇꯨꯝ ꯍꯧꯒꯠꯂꯛꯄ ꯀꯏ꯭ꯔꯤꯅꯦ
ꯕꯣꯜ ꯐ꯭ꯔꯥꯟꯁꯇ ꯀꯥꯗ꯭ꯔꯥ ꯍꯥꯏꯔꯒ ꯏꯁꯄꯦꯟ ꯀꯥꯊꯣꯛꯈ꯭ꯔꯅꯦ
ꯥꯟꯁꯨ ꯌꯥꯝ ꯐꯥꯖꯔꯝꯕꯅꯦ ꯑꯗꯣ ꯑꯁ ꯈꯪꯗꯦꯅꯤ ꯅꯍ ꯃꯣꯏꯅ ꯉꯔꯥꯡ ꯇꯧꯔꯛꯏ ꯃꯑꯣꯡꯗꯣ ꯄꯨꯔꯥ ꯐꯥꯒꯤ ꯇꯥꯏꯞꯇ ꯂꯩꯁꯤ
ꯕꯣꯟꯁꯦ ꯀꯩ ꯍꯥꯏꯅꯤ ꯑꯍꯜꯂꯕꯅ ꯍꯥꯏꯅꯕ ꯑꯩꯈꯣꯏꯒꯤ ꯑꯁꯤꯕ ꯕꯤꯗ꯭ꯌꯥꯒꯥꯏꯗꯣ ꯁꯥꯟꯅꯗ꯭ꯔꯗꯤ ꯃꯇꯝ ꯈꯔ ꯊꯥꯗꯣꯛꯄꯗ ꯈꯪꯗꯦ ꯑꯗꯨꯗꯒꯤ ꯈꯤꯇꯪ ꯀꯩꯅꯣ ꯇꯧꯕꯗ ꯈꯤꯇꯪ ꯁꯣꯏꯕꯗ ꯀꯥꯎꯕ ꯕꯤꯗ꯭ꯌꯥꯅꯦ ꯃꯥꯁꯦ
ꯑꯝ
ꯑꯩꯈꯣꯏ ꯂꯩꯀꯥꯏꯗꯁꯨ ꯑꯍꯜ ꯂꯃꯟ ꯃꯌꯥꯝ ꯕꯣꯜ ꯊꯥꯏꯅ ꯁꯥꯟꯅꯔꯝꯃꯒ ꯅꯦꯁꯅꯦꯦꯟꯕꯨ ꯀꯥꯎꯔꯨꯕ ꯑꯍꯟ ꯍꯧꯖꯤꯛ ꯑꯗꯨꯝ ꯕꯣꯟꯕꯧ ꯅꯤꯌꯣꯝ ꯆꯨꯝꯅ ꯀꯥꯎꯗꯕ ꯑꯍꯜ ꯂꯩꯌꯦꯕ ꯃꯇꯝ ꯈꯔ ꯊꯥꯗꯣꯛꯄ ꯃꯇꯝ ꯈꯔ ꯁꯥꯟꯅꯗꯕꯗ ꯑꯗꯨꯝ ꯍꯥꯟꯅꯩꯒꯤ ꯐꯤꯕꯝ ꯍꯟꯊꯍꯜꯂꯛꯄ ꯍꯥꯏꯇꯥꯔꯦ
ꯑꯣ
ꯑꯩ ꯅꯣꯡꯃꯒꯤ ꯗꯥꯎꯑꯗꯨꯅꯤꯗ ꯐꯔꯥꯟꯁ ꯐꯖꯗꯦ ꯍꯥꯏꯗꯤ ꯌꯥꯔꯣꯏ ꯐꯗꯤ ꯐꯖꯕ ꯑ ꯅꯣꯡꯃꯗꯨꯒꯤ ꯃꯥꯁꯨ ꯅꯨꯡꯁꯤꯠ ꯂꯥꯏ ꯅꯨꯡꯁꯤꯠ ꯊꯦꯡꯅꯔꯨꯕ꯭ꯔꯥ ꯈꯪꯗꯦ ꯑꯗꯨꯗꯨꯅ ꯈꯨꯊꯤꯕ ꯅꯪꯈ꯭ꯔꯦ ꯉꯔꯥꯡꯗꯤ ꯃꯥꯏ ꯅꯨꯃꯤꯠ ꯇꯥꯗꯅ
ꯃꯥꯅꯦ ꯃꯃꯥꯡ ꯃꯃꯥꯡꯗ ꯃꯦꯠꯁꯁꯤꯡꯁꯦ ꯐ꯭ꯔꯥꯟꯁꯀꯤ ꯃꯦꯠꯁꯁꯤꯡꯁꯦ ꯑꯊꯤꯕ ꯃꯦꯠꯁꯁꯦ ꯄꯥꯛ ꯌꯥꯎꯗꯕꯅꯦꯕ
ꯃꯥ ꯃꯣꯔꯣꯛꯀꯣꯒ ꯁꯥꯟꯅꯕ ꯑꯣꯏꯒꯦꯔꯥ ꯑꯗꯨ ꯑꯗꯨ ꯑ ꯇꯤꯝꯅꯤ ꯃꯣꯏ ꯁꯥꯟꯅ ꯑꯗꯨ ꯂꯥꯛꯦꯗꯣ ꯑꯗꯨꯝ ꯃꯣꯏꯅ ꯌꯥꯝ ꯂꯥꯏ ꯂꯥꯏꯅ ꯉꯝꯃꯦꯕ
ꯍꯣꯏ ꯋꯥꯔ ꯀꯞ ꯐꯥꯏꯅꯦꯜꯁꯦ ꯃꯣꯏꯅ ꯂꯧꯅꯦꯅ ꯈꯜꯂꯝꯕꯅꯦ
ꯑꯩꯁꯨ ꯑꯗꯨꯃꯥꯏꯅ ꯈꯜꯂꯝꯕꯅꯦ ꯑꯗꯣ ꯍꯧꯖꯤꯛ ꯏꯁꯄꯦꯟꯁꯨ ꯌꯥꯝ ꯐꯖꯕ ꯂꯩꯕꯥꯛꯅꯤꯗ ꯚꯥꯏ ꯑꯗꯣ ꯒ꯭ꯂꯣꯕꯦꯜ ꯔꯦꯡꯀꯤꯡ ꯐꯤꯐꯥ ꯔꯦꯡꯀꯤꯡ ꯌꯦꯡꯕꯗꯀꯣ ꯏꯁꯄꯦꯟꯁꯤꯗ ꯅꯝꯕꯔ ꯇꯨꯅꯦꯕ ꯉꯨꯝ ꯅꯝꯕꯔ ꯊ꯭ꯔꯤꯅꯦꯕ
ꯑꯣ
ꯄꯣꯏꯟ ꯈꯔꯗꯤ ꯑꯗꯨꯝ ꯏꯁꯄꯦꯟꯅ ꯍꯦꯜꯂ ꯂꯩꯕꯖꯥꯠꯅꯤꯗ ꯑꯩꯈꯣꯏꯅ ꯃꯅꯨꯡꯒꯤ ꯈꯪꯗꯕꯗꯤ ꯈꯔ ꯂꯩꯕ
ꯉꯥꯔꯥꯡꯗꯤ ꯐ꯭ꯔꯥꯟꯁꯇꯣ ꯑꯩꯈꯣꯏꯒꯤ ꯀꯩ ꯍꯥꯏꯅꯤ ꯕ꯭ꯔꯣꯟꯁꯦ ꯑꯩꯈꯣꯏꯒꯤ ꯃꯃꯥꯡ ꯃꯃꯥꯡꯗ ꯁꯥꯟꯅꯕ ꯇꯤꯝꯁꯤꯡꯗꯨ ꯄꯨꯔ ꯏꯃꯥꯟ ꯃꯥꯟꯅꯗꯕ ꯍꯥꯏꯇꯥꯔꯦ ꯄꯨꯔꯥ ꯑꯩꯈꯣꯏ ꯁ꯭ꯋꯥꯏ ꯂꯣꯛ ꯂꯣꯀꯦꯜꯗ ꯁꯥꯟꯅꯕꯒꯤ ꯃꯑꯣꯡꯗ ꯍꯥꯏꯇꯥꯔꯦ ꯈꯔ ꯍꯣꯏ ꯕꯣꯟꯁꯨ ꯄꯥꯏꯕ ꯀꯌꯥ ꯐꯪꯗ꯭ꯦꯗ ꯃꯣꯏꯁꯦ ꯉꯔꯥꯡꯗꯤ
ꯑꯍꯣꯏ ꯑꯗꯨ ꯑꯗꯨꯕꯨꯗꯤ ꯏꯁꯄꯦꯟꯒ ꯁꯥꯟꯅꯕ ꯂꯩꯕꯥꯛꯇꯤ ꯃꯣꯏ ꯄ꯭ꯔꯤꯊꯤꯕꯤꯒꯤ ꯑꯣꯏꯅ ꯏꯁꯄꯦꯟ ꯏꯁꯄꯦꯟꯁꯤꯗꯤ ꯕꯣꯟꯁꯤ ꯍꯧꯕꯗꯩ ꯃꯣꯏꯅ ꯄꯥꯏꯒꯦ ꯍꯥꯏꯕ ꯂꯩꯕꯥꯛꯅꯦꯕ
ꯃꯥꯅꯦ
ꯁ꯭ꯄꯦꯟꯒꯤꯗꯤ ꯕꯣꯜ ꯄꯣꯖꯤꯁꯟ ꯌꯥꯝ ꯐꯖꯕ ꯍꯥꯏꯇꯥꯔꯦ ꯑꯗ ꯁ꯭ꯄꯦꯟꯗꯗꯤ ꯈꯔ ꯆꯪꯕ ꯋꯥꯒꯅꯤ ꯈꯪꯉꯦ ꯕꯣꯟ ꯄꯥꯏꯕꯗꯕꯨꯗꯤ ꯀꯥꯎꯟꯇꯔ ꯂꯥꯛꯄꯗꯨꯗ ꯑꯩꯅ ꯈꯟꯕꯅ ꯐ꯭ꯔꯦꯟꯁꯅ ꯒꯣꯜꯁꯦ ꯑꯅꯤ ꯑꯍꯨꯝꯒꯨꯝꯕ ꯆꯟꯁꯤꯜꯂꯛꯀꯅꯤ ꯈꯟꯕ ꯐ꯭ꯔꯦꯟꯖꯤ ꯀꯥꯎꯟꯇꯔ ꯌꯥꯝ ꯐꯖꯕꯅꯦꯕ ꯑꯦꯝꯕꯥ ꯄꯦꯅꯦ ꯑꯣꯂꯤꯁꯤꯅꯦ ꯑꯗꯨꯗꯒꯤ ꯗꯦꯝꯕꯦꯂꯅꯦ ꯃꯣꯏ ꯑꯍꯨꯝꯒꯤ ꯀꯩꯅꯣꯗꯣ ꯀꯥꯎꯟꯇꯔꯗꯣ ꯑꯗꯒꯤ ꯕꯥꯔꯀꯣꯂꯤ ꯍꯣꯏ ꯌꯥꯎꯔꯤꯕ ꯃꯣꯏꯁꯨ ꯑꯗꯨꯝ ꯕꯣꯟ ꯈꯔ ꯈꯔ ꯄꯥꯏꯕ ꯕꯣꯟ ꯈꯔ ꯊꯥꯕ ꯃꯤ ꯑꯣꯏꯕꯅꯦꯕ
ꯑꯥ
ꯑꯣꯂꯤꯁꯦꯁꯨ ꯇꯧꯔꯛꯀꯗ꯭ꯔꯥ ꯈꯜꯂꯦ ꯇꯧꯔꯛꯇꯦ ꯑ ꯇꯥꯎꯆꯦꯃꯤꯅꯤ ꯀꯩꯁꯨ ꯇꯧꯕ ꯉꯝꯈꯤꯗ꯭ꯔꯦꯅꯦ ꯏꯁꯄꯦꯟꯒꯤ ꯏꯁꯄꯦꯟꯒꯤꯗꯤ ꯑꯗꯨꯝ ꯕꯣꯜ ꯂꯣꯏ ꯍꯩꯕ ꯕꯣꯜ ꯐꯖꯕ ꯑꯝꯇ ꯑꯣꯏꯕꯅꯤꯅꯦ ꯂꯦꯕꯦꯜ ꯑꯝꯗ
ꯑꯥ
ꯏꯁꯄꯦꯟꯁꯨ ꯏꯁꯄꯦꯟꯅꯕꯨ ꯇꯧꯈꯤꯗꯣꯔꯤꯕ ꯈꯛꯅꯤ ꯋꯥꯔꯜ ꯀꯞꯁꯨ ꯃꯣꯏ ꯕꯣꯜ ꯄꯥꯏꯕ ꯐꯖꯩꯅꯦ
ꯒꯣꯜ ꯆꯟꯕ ꯍꯩꯇꯔꯥ
ꯃꯣꯏꯅ ꯀꯥꯗꯣꯔꯤꯕ ꯀꯩꯅꯣ ꯃꯣꯏꯒꯤ ꯏꯁꯄꯦꯟꯁꯦ ꯃꯣꯏ ꯄꯥꯁꯁꯤꯡ ꯌꯥꯝ ꯐꯖꯔꯒ ꯃꯣꯏꯒꯤ ꯑꯃ ꯒꯣꯜ ꯒꯣꯜ ꯆꯟꯕ ꯍꯩꯇꯕꯁꯦ ꯃꯣꯏꯒꯤ ꯒꯣꯜ ꯃꯅꯥꯛꯇ ꯇꯤꯛ ꯇꯦꯛ ꯇꯤ ꯑꯗꯨꯝ ꯌꯧꯔꯛꯀꯅꯤ ꯃꯈꯥꯗ ꯎ ꯑꯣꯏꯔꯁꯨ ꯑꯃꯨꯛ ꯎ ꯑꯣꯏꯔꯁꯨ
ꯑ ꯇꯤꯀꯤ ꯇꯤꯀꯥꯗ ꯌꯥꯝ ꯍꯩꯕ
ꯃꯣꯏꯒꯤ ꯃꯔꯛꯁꯤꯗꯀꯣ ꯃꯔꯛꯁꯤꯗ ꯒꯣꯜ ꯆꯟꯕ ꯍꯩꯕ ꯍꯂꯥꯟ ꯍꯣꯏ ꯑꯗꯒꯤ ꯃꯦꯁꯤ ꯍꯣꯏ ꯔꯣꯅꯥꯜꯗꯣ ꯑꯃ ꯃꯣꯏ ꯃꯣꯏ ꯃꯣꯏꯕꯨ ꯃꯣꯟꯗ ꯑꯃꯒ ꯍꯦꯛ ꯌꯥꯎꯔꯝꯃꯒꯗꯤ ꯏꯁꯄꯦꯟ ꯍꯥꯏꯕ ꯂꯝꯁꯦ ꯃꯃꯤꯡ ꯏꯌꯥꯔ ꯑꯣꯏꯕꯤ ꯆꯠꯀꯗꯧꯕ ꯂꯝꯅꯦ ꯍꯥꯏꯗꯤ ꯄꯥꯁꯁꯤꯡ ꯍꯥꯏꯁꯦ ꯑꯗꯩ ꯀꯩꯅꯣꯒꯤ ꯐꯪꯉꯤ ꯑꯥꯔꯖꯦꯟꯇꯤꯅꯥꯏ ꯐꯪꯉꯦ ꯇꯤꯝ ꯃꯦꯠꯆ ꯈꯔ ꯐ ꯐꯖꯩ ꯑꯗꯒꯤ ꯀꯩꯅꯣꯒꯤ ꯐꯪꯉꯦ ꯄꯣꯔꯇꯨꯒꯜꯒꯤ ꯐꯪꯉꯦ ꯃꯣꯏꯒꯤ ꯑꯩꯈꯣꯏꯒꯤ ꯀꯩ ꯍꯥꯏꯅꯤ ꯃꯣꯏ ꯐꯥꯁꯤꯡ ꯇꯧꯔꯛꯄ ꯈꯣꯠꯛꯄ ꯈꯤꯇꯪ ꯃꯣꯏꯅ ꯃꯌꯥꯝ ꯆꯩ ꯑꯗꯨꯝ ꯀꯩ ꯍꯥꯏꯅꯤ ꯄꯥꯔꯁꯁꯦ ꯈꯔ ꯋꯥꯠꯂꯦꯕ ꯃꯣꯏꯅ ꯑꯗꯨꯃꯥꯏꯅ ꯑꯗꯨꯒꯤ ꯃꯔꯛꯁꯤꯗ ꯑꯩꯈꯣꯏꯒꯤ ꯏꯁꯄꯦꯟꯒꯨꯝꯕꯒꯤ ꯃꯔꯛꯁꯤꯗ ꯍꯥꯏꯗꯤ ꯔꯔꯥꯟꯗꯣꯏꯗꯨꯗꯤ ꯃꯣꯏꯒꯤ ꯔꯟꯗꯣ ꯃꯦꯁꯤ ꯅꯦꯟꯃꯥꯔ ꯑꯣꯏ ꯀꯥꯟꯁꯤꯗꯤ ꯒꯣꯜ ꯆꯟꯕꯩꯗꯤ ꯃꯣꯏꯗꯤ ꯑꯗꯨꯝ ꯂꯩꯖꯑꯔꯕꯅꯦ ꯃꯣꯏꯗ ꯗꯤꯕꯣꯛꯁꯇꯕꯨ ꯕꯣꯟ ꯐꯪꯉꯗꯦ ꯌꯦ ꯃꯣꯏꯊꯣꯛꯀꯟ ꯇꯧꯔꯒꯦ ꯂꯩꯔꯕꯅꯦꯕ
ꯃꯥꯅꯦ ꯆꯨꯝꯃꯗꯕꯨ ꯆꯨꯝꯃꯤꯅꯤ ꯀ
ꯎꯝ
ꯑꯁ ꯈꯪꯗꯔꯦ ꯉꯔꯥꯡꯒꯤ ꯕꯣꯜꯗꯣ ꯄ꯭ꯔꯤꯊꯤꯕꯤ ꯄꯩꯁꯥ ꯐꯅ ꯃꯥꯡꯅꯕꯅꯤ ꯍꯥꯏꯗꯤ ꯕꯦꯇꯤꯡ ꯇꯧꯕ ꯀꯥꯡꯕꯨ ꯐꯖ ꯐꯖꯅ ꯂꯩꯌꯦꯕ ꯕꯣꯜꯗ
ꯕꯣꯜꯒꯤ ꯕꯦꯇꯤꯡ ꯄꯩꯁꯥ ꯃꯥꯡꯉꯝꯅꯤ ꯃꯅꯤꯄꯨꯔꯗꯃꯛꯇꯗ ꯐꯅ ꯃꯥꯡꯉꯝꯅꯤ ꯚꯥꯏ
ꯉꯔꯥꯡ ꯃꯥꯡꯉꯝꯅꯤ ꯑꯌꯥꯝꯕ ꯐ꯭ꯔꯥꯟꯁꯇ ꯑꯌꯥꯝꯕ ꯂꯣꯏ ꯂꯩꯅꯕ ꯑꯌꯥꯝꯕ ꯑꯗꯨꯝ ꯎꯏꯌꯦꯕ ꯉꯔꯥꯡꯁꯦ
ꯂꯩ ꯂꯩꯌꯦ ꯑꯗꯨꯝ ꯍꯥꯏ ꯋꯥꯅꯦ ꯐ꯭ꯔꯦꯟꯁꯁꯤꯅ ꯈꯔ ꯂꯤꯡꯂꯞ ꯂꯤꯡꯂꯞ ꯂꯩ ꯍꯥꯏꯕꯒꯤ ꯋꯥꯈꯜ ꯑꯃ ꯑꯗꯨꯝ ꯈꯜꯂꯦꯕ
ꯍꯣꯏ
ꯑ ꯉꯔꯥꯡꯗꯨ ꯃꯣꯏ ꯍꯧꯔꯛꯄꯗ ꯃꯣꯏꯅꯁꯨ ꯁꯣꯏꯕꯅꯤꯗ ꯃꯣꯏꯅ ꯀꯔꯤꯒꯨꯝꯕ ꯑ ꯄꯦꯅꯥꯜꯇꯤ ꯑꯗꯨꯝ ꯇꯥꯔꯝꯗ꯭ꯔꯗꯤ ꯎꯝ ꯁ ꯀꯥꯟꯅꯗꯕꯗ ꯄꯦꯅꯥꯜꯇꯤꯗꯨ ꯃꯣꯏꯁꯦ ꯄꯨꯔꯥ ꯄ꯭ꯔꯦꯁꯔ ꯈꯔ ꯂꯩꯁꯤꯟꯈ꯭ꯔꯦꯕ
ꯎꯝ
ꯑꯗꯨꯗꯨꯅꯁꯨ ꯑꯣꯏꯕꯖꯠꯅꯤꯗ ꯀꯩꯁꯨ ꯅꯠꯇꯕ ꯄꯣꯠꯇꯨꯗ ꯃꯣꯏ ꯄꯦꯅꯥꯜꯇꯤ ꯑꯃꯝ ꯇꯥꯍꯜꯂꯦ
ꯎꯝ
ꯑ ꯉꯥꯡ ꯀꯩꯅꯣꯒꯤꯗꯤ ꯏꯁꯄꯦꯟꯒꯤꯗꯤ ꯑꯦꯇꯦꯛꯀꯤꯡꯅꯦ ꯃꯣꯏꯅ ꯆꯪꯉꯤꯗꯣ ꯃꯣꯏ ꯄ꯭ꯂꯦ ꯐꯣꯔꯃꯦꯁꯟꯗꯨꯝ ꯑꯣꯏꯔꯁꯨ ꯐꯣꯔ ꯋꯥꯟ ꯇꯨ ꯊ꯭ꯔꯤꯅꯦ ꯃꯣꯏ ꯂꯥꯛꯑꯏꯗꯣ ꯑ ꯁꯣꯝꯒꯤꯅ ꯑꯃꯨꯛ ꯀꯩꯅꯣꯗ ꯂꯦꯚꯦꯜ ꯑꯃꯝꯗ ꯁꯥꯟꯅꯒꯦ ꯍꯥꯏꯕꯒꯤ ꯃꯑꯣꯡꯗ ꯐꯣꯔ ꯇꯨ ꯊ꯭ꯔꯤ ꯋꯥꯟꯅꯦꯕ ꯂꯥꯏꯗ
ꯎꯝ
ꯑꯁ ꯈꯔ ꯀꯩꯅꯣ ꯇꯧꯔꯛꯄ ꯃꯥꯜꯂꯦ ꯄꯦꯗꯤ ꯃꯑꯣꯡ ꯇꯥꯗꯣꯔꯤ ꯈꯜꯂꯦ ꯑꯗꯣ ꯏꯁꯄꯦꯟꯒꯤꯁꯨ ꯅꯤꯀꯣ ꯋꯤꯂꯤꯌꯝ ꯍꯣꯏꯀꯇꯨ ꯁꯣꯛꯄꯗꯒꯤ ꯀꯟꯅ ꯁꯥꯟꯅꯍꯟꯗ꯭ꯔ ꯃꯥꯜꯂꯦꯅꯦ ꯂꯣꯏꯔꯝꯗꯥꯏ ꯈꯛꯇꯪ ꯊꯥꯗꯣꯛꯄꯒꯤ ꯑꯃ ꯇꯧꯋꯦ
ꯍꯣꯏ
ꯀꯣ ꯅꯤꯀꯣꯋꯤꯂꯝꯗꯣ ꯑꯩꯗꯤ ꯄꯥꯝꯃꯦ ꯃꯃꯥꯡꯉꯒꯤ ꯈꯨꯁꯥꯅ ꯑꯗꯨꯣ ꯌꯥꯝꯃꯜꯨꯅ ꯁꯥꯏꯠ ꯑꯃ ꯄꯥꯏꯑꯕ ꯅꯤꯀꯣꯋꯝꯅ ꯁꯥꯏꯠ ꯑꯃ ꯄꯥꯏꯍꯜꯂꯕ ꯑꯗꯨꯗꯤ ꯌꯦꯡꯕ ꯌꯥꯝ ꯅꯨꯡꯉꯥꯏꯕꯅꯦ
ꯑꯣ ꯑꯗꯨꯣ ꯈꯪꯗꯦꯅꯦ ꯚꯥꯏ ꯏꯁꯄꯦꯟꯁꯦ ꯍꯥꯏ ꯍꯟꯗꯛꯀꯤ ꯐꯥꯏꯅꯜꯁ ꯏꯁꯄꯦꯅ ꯂꯧꯗꯣꯔꯤꯕ ꯀꯩꯅꯣꯝ ꯇꯧꯔꯤꯅꯦ ꯫
ꯏꯁꯄꯦꯟꯒ ꯑꯔꯖꯦꯟꯇꯤꯅꯥ ꯇꯥꯔꯛꯇꯧ ꯃꯥꯜꯂꯤꯅꯦ ꯑꯗꯨꯃꯥꯏꯅ ꯇꯧꯔꯒ ꯆꯪꯁꯤꯜꯂꯛꯇꯧ ꯃꯥꯜꯂꯦ ꯫ ꯑꯗꯣ ꯂꯧꯕꯗꯨꯗꯤ ꯚꯥꯏ ꯕꯣꯠꯁꯤꯗꯤ ꯐꯤꯖꯩ ꯍꯥꯏꯁꯨ ꯃꯣꯏꯁꯤꯗꯤ ꯅꯣꯡꯃ ꯅꯣꯡꯃꯩ ꯗꯥꯎꯅꯩ ꯃꯩ ꯍꯥꯏꯁꯤ ꯃꯣꯏꯁꯤꯗꯤ ꯕꯤꯗ꯭ꯌꯥꯗ ꯑꯁꯤꯕ ꯕꯤꯗ꯭ꯌꯥꯗꯨꯅꯦꯕ꯫ ꯀꯥꯎꯕ ꯀꯥꯎꯕ ꯊꯨꯕ ꯑꯗꯨꯗꯒꯤ ꯀꯩꯅꯣ ꯇꯧꯕ ꯄꯣꯠꯅꯦꯕ ꯇꯝꯉꯝꯄꯣꯠꯇꯦꯗ ꯊꯥꯖꯗꯕ ꯀꯣꯝꯗ ꯉꯥ ꯂꯩ ꯀꯥꯏ ꯗꯨꯅꯦ ꯕꯣꯟꯒꯤ ꯋꯥꯔꯤꯁꯦ ꯫
ꯃꯥꯅꯦ
ꯍꯟꯗꯛ ꯍꯟꯗꯛꯀꯤ ꯀꯦꯕꯔꯗꯤ ꯑꯣꯏꯒꯦꯔꯥ ꯗꯤꯌꯥꯔ ꯀꯣꯡꯒꯨ ꯑꯣꯏꯒꯦꯔꯥ ꯃꯌꯥꯝꯅ ꯊꯥꯖꯗꯕꯤ ꯑꯗꯨꯗꯒꯤ ꯅꯣꯔꯋꯦ ꯑꯣꯏꯒꯦꯔꯥ ꯐꯖꯅ ꯁꯥꯟꯅꯔꯤ ꯀꯩꯅꯣ ꯏꯚꯟ ꯖꯄꯥꯟ ꯖꯄꯥꯟꯁꯨ ꯁꯥꯟꯅꯩ ꯃꯗꯥꯎ ꯂꯩꯇꯕꯒꯤ ꯂꯩꯍꯧꯕꯅꯦ ꯃꯥꯅꯦ ꯖꯄꯥꯟꯁꯨ ꯑꯗꯨꯝ ꯕ꯭ꯔꯥꯖꯤꯟꯒ ꯇꯥꯍꯟꯗ꯭ꯔꯗꯤ ꯐꯨꯜ ꯑꯃꯁꯨ ꯀꯩꯅꯣꯗꯒ ꯇꯥꯔꯝꯃꯗꯤ ꯈꯔ ꯍꯟꯗꯣꯛꯑꯒ ꯕ꯭ꯔꯥꯖꯤꯟꯗ ꯈꯔ ꯂꯥꯞꯊꯣꯛꯄ ꯇꯥꯔꯃꯗꯤ ꯃꯣꯏ ꯀ꯭ꯋꯥꯇꯔ ꯁꯤꯃꯤꯗ ꯆꯪꯉꯛꯀꯅꯦꯕ ꯖꯄꯥꯟꯒꯤ ꯇꯤꯝ ꯏꯁꯄ꯭ꯔꯤꯠ ꯌꯥꯝ ꯐꯖꯦꯗꯣ ꯍꯟꯗꯛꯀꯤ ꯑꯩꯈꯣꯏꯒꯤ ꯑꯦꯁꯤꯌꯥꯒꯤ ꯀꯣꯔꯤꯌꯥꯁꯦ ꯀꯣꯔꯤꯌꯥꯒꯤ ꯕꯣꯟꯁꯦ ꯌꯥꯝ ꯁꯣꯟꯊ ꯂꯩꯔꯝꯃꯦꯅꯦ ꯀꯣꯔꯤꯌꯥꯁꯤꯦ ꯔꯣꯅꯥꯜꯗꯣ ꯁꯤꯛꯁꯇꯤꯟ ꯔꯣꯅꯥꯜꯗꯣ ꯊꯥꯔꯇꯤ ꯇꯨꯐꯥꯎ ꯆꯪꯉꯛꯇꯦ ꯍꯟꯗꯛꯇꯤ ꯁꯤꯕꯗꯤ ꯈꯤꯇꯪ ꯀꯣꯔꯤꯌꯥꯒꯤ ꯁꯟꯣꯠ ꯌꯦꯡꯗꯣꯏꯅꯦ ꯃꯣꯔꯌꯥꯝꯅꯖꯦꯟꯇꯤꯔꯥꯒꯤ ꯕꯣꯟꯁꯦ ꯏꯪꯂꯦꯟꯒꯤ ꯏꯪꯂꯦꯟ ꯑꯥꯔꯖꯦꯟꯇꯤꯅꯥꯁꯦ ꯑꯗꯨꯝ ꯏꯪꯂꯦꯟꯁꯨ ꯐꯖꯗꯦ ꯍꯥꯏꯕꯗꯤ ꯌꯥꯔꯣꯏꯗ꯫
ꯅꯣꯞꯄ ꯇꯤꯝꯗꯤ ꯅꯠꯇꯦ ꯀꯩꯗꯧꯔꯒꯦ ꯚꯥꯏ ꯏꯪꯂꯦꯟꯁꯨ ꯑꯗꯨꯝ ꯫ ꯍꯥꯏꯗꯤ ꯁꯦꯃꯤꯐꯥꯏꯅꯦꯜ ꯃꯛ ꯆꯪꯉꯛꯄꯒ ꯍꯥꯏꯁꯦ ꯍꯥꯏꯗꯤ ꯗꯥꯎꯗ ꯀꯥꯔꯛꯄ ꯍꯥꯏꯁꯤꯗꯤ ꯀꯩꯁꯨ ꯑꯣꯏꯔꯣꯏꯕ ꯍꯥꯏ ꯈꯖꯤꯛ ꯈꯖꯤꯛ ꯍꯩꯅꯔꯒ ꯇꯤꯝ ꯃꯁꯦꯟ ꯫ ꯃꯁꯦꯟ ꯍꯩꯅꯕ ꯃꯥꯟꯅꯕ ꯃꯁꯦꯟ ꯁꯥꯟꯅꯔꯛꯄ ꯀꯥꯟꯗ ꯑꯁꯣꯏꯕ ꯑꯃꯗꯅꯦꯕ ꯆꯥꯟꯅꯕ ꯑꯗꯨꯒꯨꯝꯕꯗꯅꯦꯕ ꯗꯥꯎ ꯗꯥꯎ ꯍꯥꯏꯁꯦ ꯑꯁꯨꯝ ꯔꯣꯟ ꯎꯝ
ꯀꯥꯕꯁꯦ ꯃꯌꯥꯝꯅ ꯈꯪꯗꯦꯅꯦ ꯍꯥꯏꯗꯤ ꯀꯃꯥꯏꯅ ꯇꯧꯗꯅꯣ ꯑꯩꯗꯤ꯫ ꯇ꯭ꯔꯣꯒ ꯆꯠꯂ ꯀꯥꯟꯗꯇꯒ ꯀꯥꯎꯅꯔꯛꯀꯗ꯭ꯔꯥ ꯁꯨꯝ ꯈꯜꯂꯤꯌꯦ ꯑꯗ ꯏꯟꯗꯤꯌꯥꯟ ꯒꯥꯔꯗꯁꯦꯤ ꯑꯅꯕꯖꯦ ꯑꯗꯣ ꯑꯌꯥꯝꯕꯗ ꯑ ꯀꯃꯥꯏꯅ ꯁꯥꯟꯅꯕꯅꯣ ꯈꯪꯕꯤꯔꯦ ꯚꯥꯏ ꯑꯗꯣ ꯑꯔꯖꯦꯟꯇꯤꯅꯥꯁꯨ ꯁꯨꯡꯄꯥꯎ ꯄꯣꯗ꯭ꯔꯤ ꯍꯟꯗꯛꯀꯤ ꯑꯣꯏꯅ ꯏꯦꯟꯁꯨ ꯄꯣꯗ꯭ꯔꯤꯕ
ꯑꯥ
ꯐꯗꯤ ꯐꯖꯥꯔꯛꯑꯅꯤ ꯕꯣꯜ ꯑꯅꯤ
ꯨꯝ ꯃꯤꯅ ꯁꯨꯝ ꯑꯩꯈꯣꯏꯒꯤ ꯑꯩꯈꯣꯏꯗꯤ ꯕꯣꯣꯟꯁꯦ ꯀꯥ ꯍꯦꯟꯅꯁꯨ ꯌꯦꯡꯉꯣꯟꯗꯦ ꯍꯟꯗꯛ ꯋꯥꯜꯛꯇꯧ ꯈꯛꯇꯅꯤ ꯑꯩꯈꯣꯏꯅ ꯌꯦꯡꯖꯔꯤꯁꯦ ꯕꯣꯅꯨꯡꯁꯦ ꯑꯩꯈꯣꯏꯅ ꯕꯤꯠꯇ ꯍꯥꯏꯇꯥꯔꯦꯀꯣ ꯃꯤꯅ ꯁꯨꯝ ꯌꯦꯡꯅꯩꯌꯦꯅ ꯋꯥꯔꯜ ꯀꯞꯅꯦꯅ ꯅꯨꯄꯥ ꯑꯃꯅꯦ ꯍꯥꯏꯕꯒꯤ ꯁꯨꯝ ꯌꯦꯡꯒꯦꯅ ꯁꯨꯝ ꯌꯦꯡꯉꯤꯕꯅꯦꯕ
ꯍ ꯃꯔꯔ ꯐꯁꯦ ꯆꯍꯤ ꯃꯔꯤ ꯃꯅꯨꯡꯗ ꯑꯃꯨꯛꯇꯪ ꯂꯥꯛꯄꯅꯦ ꯚꯥꯏ ꯁꯨꯝ ꯍꯥꯏꯐꯦꯠ ꯌꯦꯡꯍꯧꯕ ꯌꯥꯏꯌꯦ꯫ ꯑꯁꯤ ꯌꯦꯡꯉꯧꯗ꯭ꯔꯗꯤ ꯅꯪ ꯆꯍꯤ ꯃꯔꯤꯃꯨꯛ ꯉꯥꯏꯗꯣꯏꯅꯦꯕ ꯫ ꯋꯥꯔꯜ ꯀꯞ ꯋꯥꯔꯜ ꯀꯞ ꯍꯥꯏꯗ ꯑꯗꯣ ꯁꯨꯝ ꯋꯥꯔꯜ ꯀꯞꯀꯤ ꯋꯥꯔꯤꯁꯦ ꯁꯨꯝ ꯀꯩꯅꯣ ꯇꯧꯔꯒ ꯑꯩꯒꯤ ꯏꯟꯗꯤꯌꯥꯒꯤ ꯑꯣꯏꯕ ꯕꯣꯟꯁꯤꯁꯨ ꯀꯩꯅꯣ ꯈꯔ ꯇꯧꯔꯒ ꯆꯥꯎꯈꯠꯍꯟꯕ ꯌꯥꯕꯒꯤ ꯃꯑꯣꯡꯗ ꯇꯧꯔꯗꯤ ꯚꯥꯏ ꯁꯤ ꯈꯔ ꯀꯥꯟꯅꯒꯗꯕꯅꯦꯗꯤ ꯑꯇꯣꯞꯄ ꯃꯤꯒꯤ ꯂꯩꯕꯥꯛꯇ ꯁꯨꯝ ꯁꯞꯄꯣꯔꯠ ꯇꯧ ꯂꯩꯕ ꯅꯠꯇꯕ ꯏꯁꯥꯒꯤ ꯂꯩꯕꯥꯛ ꯈꯤꯇꯪ ꯁꯞꯄꯣꯔꯠ ꯇꯧꯖꯔꯒ ꯏꯁꯥꯒꯤ ꯂꯩꯕꯥꯛꯇꯒ ꯂꯥꯎꯗꯅꯒ ꯈꯣꯡꯗꯅ ꯇꯧꯖꯔꯗꯤ ꯑꯩꯈꯣꯏꯁꯨ ꯫ ꯁꯤꯇꯃꯤꯁꯨ ꯂꯩꯈꯤꯗꯕꯅꯦ
ꯃꯥ
ꯑꯁꯤꯕꯀꯤ ꯂꯦꯚꯦꯜꯗ ꯌꯧꯗ꯭ꯔꯤꯕ
ꯑꯗꯣ ꯑꯩꯈꯣꯏꯒꯤ ꯏꯟꯗꯤꯌꯥꯒꯤꯁꯨ ꯑꯩꯈꯣꯏ ꯀꯩꯅꯣꯁꯦ ꯋꯥꯔꯜ ꯐꯨꯠꯕꯣꯜꯒꯨꯝꯕꯁꯤꯗꯗꯤ ꯄꯩꯁꯥ ꯅꯨꯡꯁꯥꯁꯤ ꯀꯌꯥ ꯀꯟꯅ ꯍꯥꯏꯗꯤ ꯐꯨꯠꯕꯣꯜꯗ ꯍꯣꯠꯅꯒꯦꯅ ꯈꯟꯕ ꯑꯆꯧ ꯑꯁꯥꯡꯁꯦ ꯀꯌꯥ ꯀꯟꯅ ꯂꯩꯇꯕ꯭ꯔꯥ ꯈꯪꯗꯦꯅꯦ ꯀ꯭ꯔꯤꯛꯀꯦꯠꯇ ꯑꯌꯥꯝꯕ ꯂꯣꯏꯅ ꯍꯧꯖꯤꯛꯁꯦ ꯫ ꯍꯣꯏ ꯀ꯭ꯔꯤꯛꯀꯦꯠ ꯀꯨꯝꯕꯗ ꯑꯌꯥꯝꯕ ꯂꯣꯏꯅ ꯊꯋꯥꯏ ꯌꯥꯎꯅꯕꯒꯤ ꯇꯥꯏꯞꯇ ꯑꯣꯏꯅ ꯇꯧꯋꯦꯕ ꯀ꯭ꯀꯦꯠ ꯍꯥꯏꯕ ꯎꯝ ꯑꯗꯒꯤ ꯑꯩꯈꯣꯏꯒꯤ ꯐꯨꯠꯕꯣꯜ ꯍꯥꯏꯕ ꯂꯩꯇꯦ ꯐꯨꯠꯕꯣꯜ ꯀ꯭ꯔꯤꯛꯀꯦꯠ ꯀꯥꯏꯁꯤꯗꯤ ꯈꯣꯏ ꯏꯟꯗꯤꯌꯥꯗ ꯀ꯭ꯔꯤꯀꯦꯠꯅ ꯍꯦꯟꯅ ꯀꯩꯅꯣ ꯑꯣꯏꯅ ꯂꯩ꯫ ꯂꯩꯖꯔꯒꯁꯨ ꯍꯥꯏꯗꯤ ꯐꯨꯠꯕꯣꯜ ꯍꯥꯏꯁꯤꯗꯤ ꯋꯥꯔꯜꯗꯗꯤ ꯐꯨꯠꯕꯣꯜꯅ ꯍꯦꯟꯅ ꯄꯥꯝꯕꯁꯨ ꯑꯣꯏꯅꯩꯑꯦꯕ
ꯃꯥꯅꯦ ꯃꯥꯅꯦ ꯏꯟꯗꯤꯌꯥꯒꯤ ꯄ꯭ꯔꯤꯊꯤꯕꯤꯒꯤ ꯑꯣꯏꯅ ꯃꯣꯁ ꯄꯣꯄꯨꯂꯦꯇꯦꯠ ꯀꯟꯇ꯭ꯔꯤꯁꯦ ꯏꯟꯗꯤꯌꯥꯅꯦꯅ ꯂꯩꯔꯦ ꯕꯤꯂꯤꯌꯟꯅꯤ
ꯕꯤꯂꯤꯌꯟ ꯀꯌꯥꯅꯣ ꯂꯩꯕꯒꯤ ꯃꯅꯨꯡꯗ ꯏꯟꯗꯤꯌꯥꯒꯤ ꯑꯣꯟ ꯏꯂꯕꯦꯟ ꯄ꯭ꯂꯦꯌꯥꯔ ꯈꯪꯒꯠꯄ ꯉꯝꯂꯛꯇ꯭ꯔꯗꯤ ꯄ꯭ꯔꯤꯊꯤꯕꯤ ꯃꯤꯌꯥꯝ ꯃꯃꯥꯡꯗ ꯏꯀꯥꯏꯅꯤꯡꯉꯥꯏ ꯑꯣꯏꯌꯦꯕ ꯑꯗꯣ ꯍꯟꯗꯛꯀꯤ ꯏꯁꯄꯣꯔꯠ ꯃꯤꯅꯤꯁꯇꯔꯅꯒ ꯃꯊꯪꯒꯤ ꯇꯨ ꯊꯥꯎꯖꯟ ꯊꯥꯔꯇꯤꯟ ꯋꯥꯔꯜ ꯀꯞꯀꯤ ꯏꯟꯗꯤꯌꯥ ꯁꯣꯏꯗꯅ ꯄꯥꯔꯇꯤꯁꯤꯄꯦꯠ ꯇꯧꯒꯅꯤ ꯄꯩꯁꯥ ꯁꯣꯏꯅ ꯊꯥꯗꯔꯅꯤ ꯀꯥꯏꯅꯗꯤ ꯍꯥꯏꯕꯅꯦ ꯑꯩ ꯁꯨꯝ ꯅꯨꯡꯉꯥꯏꯇꯕꯒꯤ ꯃꯑꯣꯡ ꯃꯤꯒꯤ ꯂꯩꯕꯥꯛꯅ ꯇꯧꯅꯕꯒꯤ ꯃꯑꯣꯡꯁꯤ ꯎꯔꯒꯀꯣ ꯄꯟꯗꯤ ꯄꯟꯕꯅꯦ ꯑꯗꯨ ꯀꯃꯥꯏꯅ ꯊꯕꯛꯇ ꯑꯣꯟꯊꯣꯡꯉꯛꯇꯣꯔꯤꯕ꯭ꯔꯥ ꯀꯔꯤ ꯇꯧꯔꯛꯇ꯭ꯔꯤꯃꯗꯤ ꯈꯪꯗꯦ ꯑꯩ ꯀ꯭ꯂꯒꯥꯁꯔꯨꯠ ꯂꯦꯚꯦꯜꯗ ꯁꯦꯝꯕꯁꯨ ꯈꯔ ꯋꯥꯠꯂꯤ ꯑꯩꯈꯣꯏꯁꯦ ꯍꯧꯖꯤꯛ ꯑꯉꯥꯡ ꯍꯥꯏ ꯋꯥꯅꯤ ꯑꯩꯈꯣꯏ ꯂꯩꯀꯥꯏꯃꯛꯇꯕꯨ ꯍꯥꯏꯔꯣ ꯑꯉꯥꯡꯁꯦ ꯑꯣꯏꯗꯧꯕ ꯑꯉꯥꯡ ꯂꯩꯕꯁꯦ ꯄꯩꯁꯥ ꯂꯩꯇꯕꯗꯩꯅꯤ ꯈꯪꯗꯦ ꯕꯣꯜ ꯇꯝꯐꯝ ꯈꯪꯗꯕꯗꯩꯅꯤ ꯈꯪꯗꯦ ꯑꯗꯨꯝ ꯁꯦꯝꯕꯤꯗꯦꯕ ꯑꯩꯈꯣꯏꯒꯤꯗꯤ ꯀ꯭ꯂꯥꯁ ꯇꯦꯟ ꯂꯣꯏꯔꯕ ꯃꯇꯨꯡꯗ ꯕꯣꯜ ꯁꯥꯟꯅꯕꯒꯤ ꯃꯑꯣꯡ ꯑꯗꯨꯝ ꯎꯈꯤꯕ
ꯑꯣꯣꯏ ꯍꯣ ꯃꯁꯥ ꯃꯁꯥꯅ ꯑꯩꯈꯣꯏꯒꯤ ꯍꯥꯏꯗꯤ ꯍꯣꯠꯅꯖꯔꯒ ꯍꯥꯏꯇꯥꯔꯦ ꯇꯔꯥ ꯈꯔ ꯋꯥꯠꯂ ꯁꯥꯟꯅꯕꯒꯨꯝꯕ
ꯗꯥꯏꯠ ꯆꯥꯗ꯭ꯔꯗꯤ ꯀꯟꯗ꯭ꯔꯗ ꯁꯣꯜꯂꯦꯗ
ꯑ
ꯆꯥꯔ ꯋꯥꯜꯂ ꯕꯣꯜ ꯁꯥꯟꯅꯕꯗꯨꯗꯤ ꯚꯥꯏ ꯑꯗꯨꯝ ꯏ ꯑꯣꯏꯔꯛꯀꯅꯤ ꯌꯥꯔꯣꯏꯕ ꯫
ꯌꯥꯔꯣꯏꯗ
ꯎꯝ ꯆꯔꯥ ꯋꯥꯟꯕ ꯅꯠꯇꯕ ꯗꯥꯏꯠ ꯊꯥꯗꯕ ꯉꯝꯕꯗꯨꯅꯦꯕ ꯂꯨꯔꯤꯁꯦ
ꯅꯣꯏ ꯀꯣꯏꯅ ꯅꯍꯥꯟꯋꯥꯏ ꯑꯉꯥꯡ ꯑꯣꯏꯔꯤꯉꯩꯗꯁꯨ ꯀꯩ ꯍꯥꯏꯅꯤ ꯁ꯭ꯀꯨꯜ ꯍꯜꯂꯛꯄꯒ ꯀꯣꯏꯁꯦꯟ ꯀꯣꯏꯆꯦꯟ ꯆꯦꯜꯂꯒ ꯆꯔꯥ ꯈꯔ ꯋꯥꯟꯁꯤꯜꯂꯒ ꯕꯣꯜ ꯁꯥꯟꯍꯗꯣꯏꯅꯦꯅ ꯇꯧꯔꯒ ꯕ ꯂꯩꯕꯤ ꯄꯣꯠꯇꯦ ꯀ꯭ꯂꯕꯁꯤꯡꯗꯨꯅ ꯑꯩꯈꯣꯏ ꯁꯥꯟꯅꯕ ꯑꯩꯈꯣꯏ ꯃꯁꯦꯟ ꯈꯔ ꯈꯥꯏꯅ ꯈ ꯈꯔ ꯂꯩ ꯕꯣꯟꯗ ꯍꯦꯛ ꯀꯥꯏꯔꯒꯅ ꯂꯣꯕꯥꯞ ꯀꯨꯝꯕ ꯈꯔ ꯍꯦꯛ ꯀꯥꯎꯅ
ꯆꯨꯝꯃꯦ
ꯁꯨꯃꯥꯏꯅ ꯑꯗꯨꯝ ꯂꯩꯔꯗꯨꯅꯤꯅꯦ ꯫
ꯍꯧꯖꯤꯛꯐꯥꯎ ꯑꯗꯨꯝ ꯑꯩꯈꯣꯏ ꯈꯣꯡꯎꯞ ꯕꯨꯣꯠꯨꯞꯄ ꯁꯥꯟꯅꯕ ꯕꯨꯠꯨꯞꯇꯕꯤ ꯁꯥꯟꯅꯕꯒ ꯕꯨꯗꯨꯨꯞꯇꯕꯤ ꯁꯥꯟꯅꯕꯅ ꯕꯣꯟꯜꯒꯁꯦ ꯈꯔ ꯄꯥꯏꯕ ꯉꯝꯃꯣꯏ ꯋꯥꯈꯜ ꯈꯜꯂꯦꯕ
ꯍ ꯍꯣ
ꯀ꯭ꯂꯥꯁ ꯇꯦꯟ ꯂꯣꯏꯔ ꯑꯩꯈꯣꯏ ꯕꯨꯄ ꯍꯩꯔꯛꯇꯦꯕ ꯕꯨꯛꯇꯕꯤ ꯑꯗꯨꯝ ꯁꯥꯟꯅꯔꯛꯄ ꯀꯄꯒꯤ ꯑꯗꯒꯤ ꯕꯣꯜ ꯀꯥꯎꯔꯦ ꯅꯨꯡꯪ ꯅꯨꯡ ꯃꯔꯛꯇꯨꯗꯀꯣ ꯈꯣꯡꯉꯦ ꯏ ꯅꯥꯔꯤꯉꯩ ꯑꯗꯒꯤ ꯁꯣꯛꯄꯅ ꯀꯣꯡꯒꯥꯏ ꯑꯃ ꯏ ꯊꯣꯛꯑ ꯆꯪꯕꯅ ꯀꯣꯡꯒꯥꯏ ꯑꯃ ꯕꯣꯜ ꯁꯥꯅ ꯁꯥꯟꯅꯕꯅ ꯁꯥꯟꯅꯕꯁꯦ ꯄꯨꯆꯦꯟ ꯆꯦꯟꯗꯅꯀꯣ ꯀꯔꯤꯅꯣꯗꯤ ꯈꯪꯗꯕꯤ ꯁꯤꯅ ꯁꯤꯗ ꯄꯥꯁ ꯄꯤꯕ ꯁꯤ ꯇꯧꯕ ꯍꯥꯏꯗꯤ ꯑꯁꯨꯝ ꯒꯥꯏꯠ ꯇꯧꯕꯤꯅꯕ ꯃꯤꯗꯣ ꯂꯩꯇ꯭ꯔꯅꯤꯅ ꯐꯣꯟꯗ ꯈꯔ ꯎꯕ ꯑꯗꯨꯗꯒꯤ ꯇꯤꯚꯤꯗ ꯈꯔ ꯎꯕꯗꯨꯅꯦꯕ ꯑꯩꯈꯣꯏꯅ ꯃꯇꯝꯗꯨꯗ ꯇꯧꯔꯛꯏꯗꯣ ꯁꯤꯡꯁ ꯁꯨꯃꯥꯏꯅ ꯄꯤꯅꯁꯤ ꯁꯤ ꯇꯧꯁꯤ ꯀꯥꯏꯅ ꯑꯩꯈꯣꯏ ꯃꯁꯦꯟ ꯄꯈꯥꯏ ꯍꯥꯏꯅꯔꯒꯀꯣ ꯑꯗ ꯍꯩꯕ ꯍꯩꯇꯕꯣꯏ ꯇꯣꯔꯅꯥꯃꯦꯟꯒ ꯊꯣꯛꯇꯅ ꯇꯣꯔꯅꯥꯃꯦꯟꯗꯨꯗ ꯈꯔ ꯃꯉꯥꯟꯜ ꯅꯨꯡꯉꯥꯟꯒ ꯎꯔꯗꯤ ꯈꯔ ꯀꯔꯤ ꯍꯥꯏꯅꯤ ꯇꯝꯗꯅ ꯈꯣꯠꯇꯅꯒ ꯆꯠꯂꯗꯤ ꯈꯔ ꯐꯖꯗꯧꯕꯗꯣ ꯫ ꯑꯃꯨꯛ ꯑꯅꯤꯗ ꯀꯥꯔꯒ ꯇꯣꯛꯄꯣꯕꯤ ꯑꯩ ꯃꯤ ꯁꯨꯡꯅꯝ ꯇꯝꯗꯕꯤꯅꯅꯤꯀꯣ ꯇꯧꯔꯛꯏꯗꯣ ꯃꯇꯝꯗꯨꯗꯀꯣ
ꯃꯥꯅꯦꯅꯦ ꯑꯩꯈꯣꯏ ꯀ꯭ꯂꯕꯁꯤꯡꯁꯤꯁꯨ ꯑꯗꯨꯝ ꯑꯩꯈꯣꯏꯒꯤ ꯀ꯭ꯂꯕꯀꯤ ꯐꯨꯠꯕꯣꯜꯒꯨꯝꯕ ꯇꯣꯔꯅꯥꯃꯦꯟꯒꯨꯝꯕ ꯑꯃ ꯁꯤꯟꯗꯣꯔꯛꯑꯦ ꯍꯥꯏꯔ ꯀꯥꯟꯗ ꯕꯣꯅꯨꯡꯒꯨꯝꯕ ꯈꯔ ꯍꯦꯛ ꯂꯩꯕꯤꯕꯒꯨꯝꯕ ꯑꯗꯨ ꯑꯇꯩ ꯃꯇꯝꯗꯗꯤ ꯀꯩꯁꯨ ꯂꯩꯇꯕ ꯍꯧꯖꯤꯛ ꯐꯥꯎꯗ ꯑꯗꯨꯝ ꯀꯩ ꯍꯥꯏꯅꯤ ꯑꯗꯨꯝ ꯁꯤꯒꯤ ꯅꯦꯆꯔꯁꯤ ꯑꯗꯨꯝ ꯈꯔ ꯑꯗꯨꯝ ꯂꯩꯔꯤꯗ
ꯇꯧꯏ ꯇꯧꯏ ꯣꯁꯅ ꯍꯥꯏꯗꯤ ꯕꯣꯠ ꯊꯥꯔꯒꯗꯤ ꯏꯁꯥꯅ ꯂꯩꯖꯕ ꯑꯩꯈꯣꯏ ꯏꯁꯥ ꯈꯥꯏꯖꯤꯟꯅꯔꯒ ꯄ ꯈꯔ ꯈꯔ ꯑꯉꯝ ꯑꯉꯝꯕ ꯕꯣꯣꯟ ꯁꯥꯟꯗꯧ ꯃ ꯁꯦꯝꯦꯟ ꯈꯥꯏꯖꯤꯟꯅꯔꯒ ꯂꯩꯕ ꯑꯗꯨ ꯁꯥꯟꯅꯕ ꯏꯗꯤ ꯀ꯭ꯂꯕꯅꯒ ꯕꯣꯜ ꯂꯩꯔꯒ ꯁꯥꯟꯅꯕꯗꯨꯗꯤ ꯀ꯭ꯂꯕꯀꯤ ꯃꯔꯜ ꯇꯣꯜꯂꯦ ꯍꯥꯏꯕꯒꯤ ꯃꯑꯣ ꯑꯗꯨꯗꯒꯤ ꯕꯣꯟꯗꯣ ꯕꯣꯜ ꯑꯁꯤꯗꯤ ꯁꯥꯟꯅꯔꯗꯤ ꯃꯥꯜꯂꯛꯀꯅꯤ ꯀꯥꯏꯕꯅꯅꯥ ꯍꯥꯏꯔꯛꯀꯅꯤ ꯅꯠꯇ꯭ꯔꯥ ꯀꯣꯟꯗ ꯀꯥꯏꯈ꯭ꯔꯦ ꯈꯣꯠꯈ꯭ꯔꯦ ꯍꯥꯏꯔꯒ ꯍꯦꯛꯅꯗꯤ ꯀꯩ ꯍꯥꯏꯅꯤ ꯑꯩꯈꯣꯏꯅ ꯊꯨꯒꯥꯏꯕꯒꯤ ꯃꯑꯣꯡꯗ ꯅꯨꯡꯉꯥꯏꯇꯕꯩ ꯃꯑꯣꯡꯗꯣ ꯇꯧꯅꯦ ꯑꯗꯥꯅ ꯀ꯭ꯂꯞꯇ ꯂꯧꯔ